ꯍꯜꯂꯣ ꯍꯜꯂꯣ ꯑ ꯑꯗꯨ ꯇꯥꯕ꯭ꯔꯣ ꯇꯥꯔꯦ ꯇꯥꯔꯦ
ꯍꯜꯂꯣ
ꯇꯥꯏꯌꯦ ꯇꯥꯗ꯭ꯔꯣ ꯇꯥꯏꯌꯦ ꯇꯥꯏꯌꯦ ꯍꯜꯂꯣ ꯇꯥꯕ꯭ꯔꯣ ꯎ ꯑꯥ ꯄ꯭ꯔꯣ
ꯇꯒꯤ
ꯅꯣꯏꯗꯤꯌꯦꯦ ꯅꯪꯗꯤ
ꯇꯥꯏꯃꯤ
ꯑꯦꯗꯣ ꯔ ꯃꯤꯅꯣ ꯀꯥꯏ ꯌꯨꯝ ꯂꯩꯕ꯭ꯔꯣ
ꯆꯨꯝꯐꯝ ꯑꯃꯅꯤꯗ ꯈꯣꯡꯁꯦ ꯉ ꯂꯩꯩꯅ ꯍꯥꯏꯌꯦꯦ ꯀ
ꯀꯔꯤ ꯀꯃꯥꯏꯅ ꯇꯧꯔ ꯊꯤꯜꯨꯕ ꯅꯪꯦ
ꯋꯥꯏ ꯑꯃꯗ
ꯀꯩꯁꯅ ꯀꯅꯣ
ꯀꯔꯤ ꯒꯥꯔꯤ ꯇꯧꯕꯅꯤꯗ ꯑꯩꯈꯣꯏ ꯋꯥꯄꯠꯅꯃꯛ
ꯗꯤ ꯋꯥꯗꯣ ꯀꯩꯗꯣ ꯁꯤꯖꯤꯟꯅꯒꯦ ꯍꯥꯏꯅꯣꯕ
ꯋꯥꯗ꯭ꯔ
ꯑꯥ
ꯑꯩꯈꯣꯏ ꯑꯁꯨꯝ ꯌꯥꯟꯊꯠ ꯄꯔꯤꯗ ꯃꯄꯥꯟ ꯁꯥꯔꯛꯑꯦꯅ
ꯎ ꯃꯣꯏ ꯋꯥꯄꯜ ꯍꯧꯖꯤꯛꯀꯥꯟꯒꯤ ꯋꯥꯊꯣꯛꯉꯩꯗꯣ ꯁꯥꯕꯒꯤ ꯁꯥ ꯌꯥꯝꯗ꯭ꯔꯦ ꯍꯥꯏꯕꯅꯤꯀꯣ
ꯑ ꯍꯥꯥ
ꯁꯥ ꯊꯦꯡ ꯅꯠꯇ꯭ꯔꯣ
ꯁꯥ ꯊꯦꯡꯅꯗꯕ
ꯄꯄ ꯃꯦ ꯁꯥ ꯊꯅ ꯊꯕꯥ
ꯁꯥ ꯊꯦꯡꯅꯒꯦꯅ ꯈꯟꯕꯅꯤ ꯊꯦꯡꯅꯗꯦꯕꯣ ꯊꯣꯛꯂꯛꯇꯦ
ꯀꯗꯣ ꯅ ꯊꯅꯅ
ꯍꯣꯏ ꯁꯥ ꯊꯦꯡꯅ ꯃꯃꯥꯡꯗꯕꯨꯗꯤ ꯊꯦꯡꯅꯩꯌꯦ ꯃꯅꯤꯡ ꯃꯅꯤꯡꯅ ꯊꯦꯡꯅꯕꯅꯦ ꯑꯅꯤ ꯑꯅꯤ ꯊꯦꯡꯅꯕ ꯑꯗꯨꯗꯤ ꯐꯪꯍꯧꯗ꯭ꯔꯦꯗꯅ ꯆꯀꯦ ꯊꯅꯤ
ꯅꯕꯨ ꯋꯥꯗ ꯀꯩꯅꯩꯅꯁꯤ ꯅ ꯑꯣꯏ ꯑꯣ
ꯑꯗꯨꯒꯤ ꯃꯈꯥꯗ ꯑꯥ
ꯊꯥꯗ꯭ꯔꯕꯥꯎ ꯋꯥꯗ ꯁꯤꯟꯗꯕ ꯌꯥꯗ꯭ꯔꯣ ꯍꯤꯡꯈꯣꯣꯟꯗ
ꯑꯣ ꯋꯥꯗꯤ ꯀꯩ ꯇꯧꯏꯦ ꯑꯩꯣꯏ ꯑ ꯅ ꯇꯧꯕꯅꯤꯗ ꯑꯣ ꯑꯣ ꯋꯥꯄꯟ ꯈꯔ ꯉꯛꯊꯣꯛꯇꯧ ꯂꯩꯌꯦꯕꯀꯣ ꯁꯥ ꯅꯨꯡ ꯅꯠꯇꯕ ꯍꯤꯡꯒꯣꯜ ꯑꯩꯈꯣꯏꯒꯤ ꯀꯔꯤ ꯍꯥꯏꯅꯤ ꯑꯥ ꯌꯥꯝꯅ ꯁꯣꯡꯖꯜꯂꯛꯄ ꯍꯥꯏꯇꯥꯔꯦ ꯌꯥꯝꯝꯕꯤꯗꯕꯒꯤ ꯈꯣꯠꯄꯤꯗꯕꯒꯤ ꯋꯥꯁꯤꯗꯤ ꯋꯥꯁꯦ ꯑꯗꯨꯝ ꯌꯥꯜꯂꯒ ꯀꯩ ꯇꯧꯗꯗ꯭ꯔꯥ ꯑꯥ ꯆꯣꯡꯂꯛꯄꯅꯤꯗꯅ
ꯍꯣꯏꯅꯦ
ꯆꯣꯡꯉꯛꯇ꯭ꯔꯦꯕ ꯑꯩꯈꯣꯏꯗꯣ ꯆꯣꯡꯉ ꯀꯕꯥꯗ ꯑꯣꯏꯔꯤꯁ ꯋꯥ ꯎꯁꯣꯏꯗꯣ ꯑꯗꯨꯐꯣꯛ ꯆꯥ ꯐꯪꯉꯛꯇꯕ ꯍꯥꯏ ꯍꯥꯏꯇꯥꯔꯦ ꯑꯗꯒꯤ ꯅꯨꯡꯉꯥꯏꯇ꯭ꯔꯦꯅ ꯑꯩꯅ ꯃꯇꯣꯟ ꯃꯇꯣꯟꯗꯨꯁꯨ ꯂꯣꯏ ꯀꯪꯁꯤꯜꯂꯪꯕ ꯑꯗꯨꯝ ꯀꯩ ꯇꯧꯔꯦꯗꯅ ꯌꯥꯟꯊꯠꯄꯅꯤꯗꯅ
ꯋꯥꯗꯣ ꯑꯗꯨꯝ ꯀꯩꯅꯣ ꯇꯧꯕ ꯌꯣꯒꯅꯤ ꯂꯤꯁꯜꯂꯒ ꯌꯧꯒꯅꯤ ꯑꯗꯨꯗꯤ
ꯃꯥꯅꯦ ꯂꯤꯁꯜꯂꯛꯄꯁꯨ ꯂꯤꯁꯜꯂꯛꯄ ꯑꯣꯏꯗꯣꯏꯅꯦ
ꯑ ꯅꯪ ꯑꯉꯥꯡꯗꯨ ꯁꯟ ꯈꯔ ꯇꯧꯔꯣꯅ ꯇꯧꯗ꯭ꯔꯕꯣ
ꯀꯧꯔꯤꯌꯦ ꯂꯣꯏꯕꯗ ꯉꯥꯏꯔꯤꯌꯦ ꯑꯉꯥꯡ ꯃꯔꯤ ꯃꯉꯥꯃꯨꯛ ꯇꯧꯕꯅꯦ ꯂꯝꯍꯦꯠ ꯃꯅ ꯂꯣꯏꯔꯦ
ꯪ ꯅꯟꯖꯨ ꯅꯟꯖꯨ ꯄꯨꯡꯒ ꯑ ꯀꯞꯇꯣꯗꯖꯤ ꯨꯁꯟ ꯇꯧꯕꯩꯁꯤ ꯂꯣꯏꯔꯗꯉꯥꯏꯗꯤ
ꯑꯩꯁ ꯆꯞ ꯃꯥꯟꯅꯔꯦꯅꯦ ꯑꯗꯨꯗꯤ ꯑꯩ ꯄꯨꯡ ꯀꯩꯗꯩ ꯑꯍꯨꯝ ꯃꯈꯥꯏꯗꯩꯅ ꯃꯉꯥ ꯃꯉꯥ ꯁ꯭ꯋꯥꯕꯛ ꯇꯧꯕꯤꯕ
ꯆꯞ ꯃꯥꯟꯅꯩ ꯑꯩꯁꯨ ꯍꯧꯈ꯭ꯔꯦ ꯑꯗꯨ ꯃꯇꯝ ꯃꯣꯏꯖꯥ ꯂꯩꯔꯤꯅꯦ ꯁꯤ ꯈ ꯊꯦꯡꯅ ꯇꯥꯛꯄ ꯑꯩꯅ
ꯑꯣ ꯑꯁ ꯑꯉꯥꯡ ꯂꯝ ꯍꯦꯜꯂꯤꯀꯣ ꯍꯧꯖꯤꯛ ꯑꯉꯥꯡꯈꯩꯁꯦ ꯂꯥꯏꯔꯤꯛꯀ ꯄꯥꯔꯛꯑꯣ ꯍꯣꯝ ꯑꯃꯛ ꯄꯤꯈꯤꯕ ꯉꯩꯁꯦ ꯆꯖꯦ ꯑꯩꯈꯣꯏꯒꯤ ꯑꯩꯒꯤ ꯑꯉꯥꯡꯉꯩꯒꯤ ꯋꯥꯔꯤ ꯍꯥꯟꯅ ꯂꯤꯕꯤꯔꯛꯈꯤꯒꯦꯕꯀꯣ ꯀꯃꯥꯏꯅ ꯇꯧꯒꯦꯗ ꯃꯣꯏꯁꯦ ꯂꯥꯏꯔꯤꯛ ꯄꯥꯔꯛꯑꯣ ꯂꯥꯏꯔꯤꯛ ꯄꯥꯔꯒ ꯉꯥꯏꯍꯥꯛꯀ ꯊꯝꯂꯝꯃ ꯀꯥꯟꯗꯒ ꯑꯩꯈꯣꯏꯒꯤ ꯊꯥꯏꯅ ꯑꯩꯈꯣꯏꯅꯒ ꯇꯧꯔꯛꯄꯗꯣ ꯂꯥꯏꯔꯤꯛꯀ ꯄꯥꯅꯤꯡꯗꯕꯤ ꯅꯝꯕꯔ ꯋꯥꯟ ꯇꯣꯏꯅꯒ ꯆꯠꯅꯤꯡ ꯑꯗꯒꯤ ꯑꯣꯖꯥꯁꯤ ꯅ ꯂꯩꯊꯣꯛꯈ꯭ꯔꯒꯁꯨ ꯅꯣꯏ ꯥꯟꯊꯣꯛꯐꯝ ꯑꯃ ꯇꯧꯅꯤꯡꯕꯗ
ꯑ
ꯑꯗꯩꯗꯤ ꯍꯣꯝꯋꯔꯥꯛꯀꯁꯦ ꯄꯤꯈꯤꯕꯁꯤꯗ ꯀꯩꯒ ꯇꯧꯗꯕꯤ ꯅꯦꯝꯃꯦ ꯇꯧꯔꯛꯇꯕꯤ ꯈꯣꯠꯂꯛꯇꯕꯤ ꯃꯣꯏ ꯃꯣꯏ ꯍꯥꯏꯖꯟꯅꯕꯤꯗꯣ
ꯍꯥꯏꯒ ꯍꯥꯏꯖꯤꯟꯗꯅ ꯇꯧꯗ꯭ꯔꯣ ꯁꯖꯤꯍꯣ ꯃꯥꯁꯨ ꯀꯧ ꯍꯥꯏꯥꯏ ꯀꯥꯏꯁꯤꯠꯂꯦ ꯀꯥꯏꯅ ꯍꯥꯏ ꯀꯥꯏ ꯇꯧ ꯔꯣ꯭ꯔꯣ
ꯑꯥ ꯑꯥ ꯑꯗꯨꯅꯦꯃꯤ ꯇꯧꯔꯤꯁꯦ
ꯑꯗꯨꯅꯤ ꯇꯧꯔꯤꯁꯦ ꯍꯗꯛ ꯋꯥꯈ꯭ꯔꯕ ꯉꯉꯥꯡꯈꯩꯁꯦ ꯑ ꯐꯨꯕꯖ ꯌꯥ ꯗꯣ ꯑꯗꯨꯅꯤ ꯀꯃꯥꯏꯅ ꯑꯣꯖꯥ ꯑꯣꯏꯅꯤ ꯈꯟꯕꯅꯣ ꯇꯥꯖꯔꯦ
ꯎꯝ
ꯑꯦ ꯋꯥꯔꯤꯗꯤ ꯍꯥ ꯑꯉꯥꯡꯅ ꯑꯦ ꯍꯥꯟꯅꯗꯤ ꯃꯇꯝꯗꯤ ꯑꯣꯖꯥ ꯒꯨꯔꯨ ꯅꯥꯏꯔꯒ ꯑꯣꯖꯥ ꯊꯦꯡꯅꯕ ꯀꯥꯟꯗ ꯀꯧꯕꯅꯤ ꯍꯧꯖꯤꯛꯇꯤ ꯑꯣꯖꯥꯅ ꯁꯥꯇ ꯄ꯭ꯔ ꯀꯧꯋꯦ
ꯀꯧ ꯍ ꯐꯠꯇꯔ ꯆꯦꯦꯜꯂꯦ ꯇꯧꯒ
ꯁꯥꯗ ꯁꯥꯗ꯭ꯔꯁꯤꯈ ꯑꯍꯣꯡꯕꯁꯦ ꯑꯗꯨꯝ ꯂꯩꯕꯖꯥꯠꯅꯤ ꯃꯇꯝ ꯃꯇꯝꯁꯤ ꯀꯃꯥꯏꯅ ꯇꯧꯕꯅꯣ ꯍꯪꯗꯦ
ꯅꯣꯏ ꯅ ꯉꯁꯤ ꯅꯣꯡ ꯆꯨꯕ꯭ꯔꯣ
ꯄꯣ ꯆꯂꯣꯃꯦꯦ ꯉꯥꯛꯇꯪ
ꯑꯩꯈꯣꯏ ꯑꯩꯈꯣꯏꯗ ꯆꯨꯔꯝꯃꯦ
ꯍꯣꯏꯗꯗꯤ ꯃꯐꯝ ꯃꯐꯝ ꯖꯒꯥ ꯖꯒꯥ ꯑꯗꯨꯝ ꯃꯆꯤꯠ ꯃꯆꯤꯠ ꯃꯆꯤꯠ ꯈꯔ ꯈꯔ ꯑꯗꯨꯝ ꯆꯨꯕ ꯖꯥꯠꯅꯤꯗ ꯍꯥꯏꯗꯤ ꯑ ꯑꯩꯈꯣꯏ ꯅꯣꯡꯁꯦ ꯃꯇꯨꯝ ꯃꯇꯨꯝ ꯇꯥꯔꯛꯄꯩ ꯊ ꯎꯄꯥꯏ ꯂꯩꯔꯦꯕ ꯍꯧꯖꯤꯛ ꯏꯝꯐꯥꯜꯗ ꯆꯨꯔꯝꯅꯤ ꯑꯩꯈꯣꯏꯔꯣꯝꯗ ꯑꯃꯨꯛ ꯆꯨꯔꯝꯃꯣꯏ ꯖꯒꯥ ꯖꯒꯥ ꯆꯨꯗꯕꯖꯥꯠꯅꯤ
ꯄ꯭ꯔꯕꯣ
ꯊꯣꯛꯣꯛꯀ꯭ꯔꯦ ꯃꯤ ꯈꯣꯡꯗ ꯑꯩꯅ ꯍꯥꯏꯗꯣꯏꯅꯤ ꯋꯥ ꯌꯥꯜꯍꯨꯧꯕ ꯀꯥꯟꯗ ꯊꯤꯟꯟ ꯊꯤꯟꯈ꯭ꯔꯦꯅ ꯕꯨꯠ ꯐꯥꯎꯔꯤꯅꯦ ꯕꯨꯠ ꯐꯥꯎꯔꯒꯅꯤ ꯊꯤꯜꯂꯛꯏꯁꯦ ꯏꯕꯣ
ꯕꯨꯇꯣ ꯃꯗꯨ ꯄꯥꯎ ꯑꯃ
ꯕꯨꯠꯇꯣꯡꯉꯕ ꯐꯥꯎꯔꯦ
ꯍꯁ ꯊꯥꯡ ꯍꯣꯁ ꯔꯣ
ꯍꯣꯁꯄꯤꯇꯥꯜꯗꯤ ꯌꯧꯗ꯭ꯦꯔꯤꯗ ꯃꯆꯥ ꯑꯩꯈꯣꯏ ꯀꯩꯅꯤꯅꯀꯣ ꯑꯈꯟ ꯑꯔ ꯃꯅꯤꯅ ꯑꯥꯏꯔꯟ ꯃꯦꯅꯤꯅ ꯍꯥ ꯀꯩ ꯇꯧꯕꯩ ꯋꯥꯅꯦꯃꯤ
ꯗꯣꯛꯇꯔꯥꯅꯤꯅꯥ
ꯗꯣꯛꯇꯔ ꯗꯣꯛꯇꯔ ꯌꯦꯡꯉꯨꯗ꯭ꯔꯁꯨ ꯌꯥꯏ ꯍꯥꯏꯕ
ꯅꯝ ꯅꯪꯗꯤ ꯍꯅꯁꯨꯦ ꯨꯈ ꯍꯥꯏꯗ ꯁꯥꯖꯔꯣ
ꯑ ꯀꯤꯗ ꯄꯤꯗ
ꯀꯤꯗꯕꯤꯗꯣ ꯑ ꯑꯗꯨꯒ ꯑꯗꯨꯝ ꯍꯦꯟꯖꯝꯕꯤꯗꯣ ꯑꯗꯨꯝ ꯂꯣꯏꯔꯛꯄꯗ
ꯑꯗꯨ ꯇꯥꯗꯣꯏꯅꯤ ꯌꯦꯡꯉꯣ ꯑꯩ ꯍꯧꯖꯤꯛ ꯆꯤꯛꯄꯗ ꯂꯣꯏꯔꯦ
ꯑ ꯁꯠꯇ
ꯍꯤꯗꯥꯛꯁꯤ ꯈꯔ ꯈꯔꯗꯤ ꯊꯣꯡꯉ ꯍꯤꯗꯥꯛ ꯑꯩꯄꯣꯏꯒꯤ ꯇꯤꯇꯥꯗꯤꯟꯗꯒꯤ ꯑꯗꯒꯤ ꯑꯩꯈꯣꯏꯒꯤ ꯆꯩꯅꯆꯤꯡꯕꯒ ꯑꯩꯈꯣꯏ ꯃꯩꯦꯠ ꯃꯔꯨ ꯆ ꯁꯜꯂꯨꯒ ꯍꯥꯏꯇꯥꯏꯅꯦ ꯊꯥꯏꯅꯒꯤ ꯑꯍꯟꯩ ꯑꯍꯟꯉꯩꯅ ꯍꯥꯏ ꯄꯧꯔꯧꯗ
ꯑ ꯍꯨ ꯀꯥꯗꯅꯕ ꯅꯠꯇ꯭ꯔꯣ
ꯍꯣꯏ ꯍꯣꯏ ꯑꯗꯨ ꯃꯩꯈꯦꯠ ꯃꯔꯨꯗꯣ ꯄꯨꯔ ꯈꯦꯠꯆꯜꯂꯦ ꯑꯗꯨꯒ ꯃꯩ ꯊꯥꯕꯅꯤ ꯈꯪꯅꯤ ꯀꯩꯅꯣ ꯉꯥꯏꯍꯥꯛꯇꯪꯗꯤ ꯐꯗꯣꯏꯔ ꯐꯔꯣꯏꯗꯣꯏꯕ꯭ꯔꯥ ꯈꯪꯗꯦ
ꯑ ꯑ ꯑꯩ ꯅꯣꯏ ꯃꯥꯃ ꯃꯥꯍꯣꯏꯗꯤ ꯑꯗꯨꯝ ꯂꯩꯔꯤ ꯍꯗꯅ
ꯂꯩꯔꯤꯌꯦ
ꯑ ꯀꯝꯇꯤ
ꯌꯦ ꯀꯩ ꯃꯤ ꯌꯥꯎꯗꯤ ꯈꯣꯠꯇꯦ ꯀꯔꯤꯝ ꯇꯧꯗꯦ
ꯃꯗ ꯃꯥꯕꯥ ꯃꯍꯥꯗꯨꯔ ꯍ ꯍꯛꯆꯥꯡ ꯁꯥꯗ ꯅꯨꯡꯇꯤꯒꯤ ꯇꯧꯔꯝꯅꯤꯅꯦ ꯑꯩ ꯈꯪꯉꯤꯅꯦ
ꯎꯝ ꯎꯝ ꯎꯝ ꯀꯦ ꯀꯩꯗꯧꯔꯣ ꯃꯤꯅꯣ ꯅꯪꯗꯤ ꯀꯣꯆꯤꯡ ꯇꯧ ꯂꯣꯏꯔꯕꯅꯤꯅ
ꯇꯣꯗꯤꯤꯡ ꯇꯧꯧꯕ ꯂꯣꯏꯔꯒ ꯁꯨꯝ ꯇꯧꯔꯛꯏꯗꯤ ꯅꯪ ꯅꯤꯡꯅꯤꯖ ꯂꯥꯛꯛꯇꯅ ꯐꯣꯟ
ꯎꯝ
ꯃꯅ ꯇꯧꯔꯤ ꯆꯥꯗꯣꯅꯦ ꯑꯩꯈꯣꯏ ꯒꯨꯟꯗꯥ ꯑꯃ ꯂꯩꯈꯤꯕꯗꯨ ꯎꯗ ꯀꯨꯏꯔꯦꯅ
ꯨꯗꯥꯗ ꯊꯥꯏꯅꯤ ꯒꯨꯗꯥꯥ ꯃ ꯑꯥ ꯐꯨꯠꯀꯦ ꯊꯥꯀꯔ ꯂꯩꯦꯒ ꯀꯣꯂꯒ ꯊꯦꯡꯒꯠꯂꯒ ꯀꯣ ꯂꯩꯔꯛꯄꯗꯣ ꯁꯪꯉꯁꯦ ꯆꯠ ꯆꯞ ꯌꯨꯡꯍꯜꯍꯜꯂꯒ ꯑ ꯍꯧꯖꯤꯛꯀꯥꯟꯗꯤ ꯇꯧꯈꯤꯗ꯭ꯔꯦꯅꯦ ꯑꯉꯥꯡꯉꯩꯦ ꯂꯣꯏꯅ ꯭ꯌꯥꯟ ꯇ ꯇꯥꯒꯔꯦꯅꯦ
ꯀꯒꯌꯥ ꯇꯥꯏꯔꯥ ꯇꯥꯁꯟꯂꯦꯅ ꯈꯟꯕꯗ ꯅꯠꯇꯦꯗ ꯑꯕ ꯍꯣꯏꯗꯧ ꯀꯌꯥ ꯇꯥꯔꯛꯄꯗꯤ ꯅꯠꯇꯦꯗꯗꯣ
ꯃꯥꯅꯦ
ꯃꯣꯏ ꯁꯥꯖꯟꯅꯕ ꯑꯃ ꯌꯥꯎꯔꯤꯑꯕ ꯉꯥꯡꯁꯦ ꯍꯧꯖꯤꯛꯀꯥꯟꯁꯦ
ꯍꯧꯔꯤ ꯀ ꯔꯣꯕꯣꯠ ꯔꯣꯕꯣꯠ ꯃꯇꯝ ꯑꯣꯏ ꯑꯣꯏꯔꯛꯀ ꯇꯧꯔꯤꯅꯦꯕ ꯑꯉꯥꯡ ꯃꯔꯤ
ꯑ ꯃꯅꯤꯅꯤ ꯑ ꯉꯥꯡꯕꯒꯤ ꯇꯧꯕ ꯑꯩꯗꯨ ꯋꯥꯔꯤꯅꯤ ꯃꯅꯦꯗꯤꯉꯇꯩꯣ
ꯂꯝꯍꯦꯟꯕ ꯇꯥꯟꯅꯁꯤꯔꯣ ꯂꯥꯏꯔꯤꯛ ꯍꯩꯕꯗꯤ ꯈꯪꯗꯦ
ꯍꯉꯥꯡꯗꯣ
ꯑ ꯀꯕꯗꯤ ꯑꯕꯣ ꯁꯥ ꯊꯤꯒ꯭ꯔꯥꯖꯥꯅꯤ
ꯀꯝꯄꯤꯇꯁꯟ ꯇꯧꯅꯁ ꯍꯥꯏꯔꯕ ꯑꯉꯥꯡꯗꯨꯗ
ꯇꯗꯤꯁꯟ ꯌꯥꯅꯤ ꯑꯗꯣ ꯑꯦꯛꯖꯥꯈꯠ ꯂꯥꯏꯔꯤꯛꯀꯤꯗꯤ ꯑꯦ ꯌꯥꯒ꯭ꯔꯗ ꯋꯥ ꯉꯥꯡꯉꯉ ꯊ ꯑꯩ ꯊꯥꯗꯦꯕ
ꯍ ꯉꯩꯍꯥꯛ ꯂꯩꯇꯥ ꯑꯩ ꯀꯥꯡ ꯄꯨꯡ ꯑꯅꯤꯗ ꯀꯥꯡ ꯆꯑꯕ ꯀꯨꯝꯕ ꯑꯗꯒꯤ ꯉꯥꯏꯍꯥꯛ ꯇꯪ ꯂꯩꯊꯣꯛꯎꯕ ꯀꯥꯟꯗ ꯅꯝꯕꯔ ꯋꯥꯟ ꯇꯧꯋꯦ ꯆꯦꯟꯈꯤꯕ ꯀꯨꯝꯕ ꯑꯩꯁꯨ ꯇꯝꯍꯦꯟꯕ ꯀꯔꯨꯕꯅꯤꯅ
ꯃꯣꯏꯅ ꯃꯣꯏꯁꯤꯡ ꯃꯣꯏ ꯃꯔꯤꯗꯨꯅ ꯇꯧꯕꯗ ꯑꯩꯈꯣꯏꯒꯤ ꯑ ꯃꯌꯨꯝꯗ ꯍꯜꯂꯛꯄ ꯁ꯭ꯀꯨꯜ ꯍꯜꯂꯛꯂꯒ ꯂꯥꯛꯏꯗꯤ ꯇꯧꯔꯛꯇꯕꯖꯥꯜꯂꯒ ꯈꯪꯗꯦ ꯍꯥꯏꯕ
ꯑꯗꯨꯅꯤ ꯃꯣꯖꯥ ꯃꯅꯝꯒꯗꯤ ꯅꯝ ꯄꯤꯈ꯭ꯔꯕꯖꯥꯠꯅꯤ ꯊꯣꯡ ꯀꯠ ꯀ ꯍꯝꯃꯛ ꯈꯥꯏꯁꯦ ꯍꯨ ꯍꯃ ꯍꯧꯒꯦ ꯌꯥꯗꯕꯤ ꯏꯅꯦ ꯃ ꯈꯣꯡꯒꯨꯠ ꯍꯥꯝꯃꯒ ꯂꯥꯛꯑꯣ ꯀꯣꯛꯎꯒꯥꯏ ꯍꯥꯏꯕꯁꯦ ꯒꯨꯟꯗꯥꯅꯦ ꯃꯤꯉꯣꯏ ꯆꯥꯏꯁꯦ ꯀ꯭ꯂꯥꯁ ꯁꯤꯛꯁ ꯀꯥꯗꯪ ꯍꯥꯏꯔꯤꯕ ꯑꯉꯥꯡꯗꯨꯅ ꯂꯞ ꯂꯦꯇꯔ ꯄꯤꯔꯨꯏꯅ ꯏꯁꯄꯨꯟꯗꯕꯨ ꯐꯥꯏꯌꯦꯅ ꯃꯔꯣ ꯑꯃ
ꯏꯁ ꯑꯩ ꯁꯥꯇ꯭ꯔꯁꯨ ꯏꯕꯨꯡꯉꯣ ꯑ ꯀꯣꯏꯁꯟ ꯄꯥꯎ ꯊꯝꯃꯦ ꯑ ꯇꯦꯁ ꯇꯧꯕꯩ ꯍꯪꯗꯣꯏꯅꯦ ꯏ ꯍꯟꯗꯣꯏꯅꯦꯅ ꯊꯝꯃꯦ ꯑꯗꯨꯒ ꯅꫭꯁ ꯁꯦꯝ ꯂꯩꯔꯝꯃꯤꯅꯤꯅꯦ
ꯍꯤ ꯍꯤ ꯍꯦ ꯍꯦ ꯍꯦ
ꯄꯤꯊꫭꯛꯈꯤꯕꯗ
ꯂꯝꯍꯦꯜꯂꯦꯗ ꯍꯧꯖꯤꯛꯀꯥꯟ ꯑꯉꯥꯡꯁꯦ ꯑꯩꯅ ꯍꯥꯏꯁꯤꯅꯦꯃꯤ ꯁ꯭ꯀꯨꯜꯗ ꯁꫭꯁꯦꯜ ꯁꯥꯏꯟꯁꯀꯤ ꯑꯣꯖꯥ ꯃꯥ ꯖꯣꯟ ꯀꯧꯕ ꯑꯝ ꯌꯥꯎ ꯃꯥꯜꯂꯦꯕ
ꯎꯝ
ꯃꯥꯒꯤ ꯄꯦꯔꯠꯇ ꯂꯞ ꯂꯦꯇꯔ ꯏꯔꯨꯔ ꯖꯥꯅꯤꯗ
ꯑꯣ ꯃꯥꯏ ꯁꯥꯇ꯭ꯔ ꯁꯤꯛꯁ ꯀ꯭ꯂꯥꯁ ꯁꯤꯛꯁ ꯀꯥꯕꯁꯦ ꯑꯥ
ꯕꯨ ꯍꯥꯏ ꯍꯥꯏꯔꯤꯅꯦ ꯑꯩꯅ ꯅꯪ ꯅꯨꯡꯁꯤꯔꯛꯏꯖꯦ ꯀ꯭ꯂꯥꯁ ꯐꯥꯏꯚꯇꯩ ꯅꯨꯡꯁꯤꯔꯛꯄꯅꯦ ꯍꯥꯏꯗꯣꯛꯄꯗꯤ ꯉꯝꯗꯗꯅ ꯀ꯭ꯂꯥꯁ ꯁꯤꯛꯁꯇ ꯍꯥꯏꯒꯦ ꯈꯜꯂ ꯂꯩꯔꯛꯄꯅꯦ ꯀꯥꯏꯅ ꯑꯗꯨꯃꯥꯏꯅꯒ ꯏ ꯍꯥꯏꯔꯤꯅꯦ ꯑꯣꯖꯥ ꯗꯨꯅ ꯐꯥꯔ ꯃꯥꯜꯂꯦ ꯃꯃꯤꯡꯒ ꯗꫭ ꯀꯔꯤ ꯍꯥꯏ ꯃꯥꯜꯂꯦ ꯃꯃꯤꯡ ꯒꯗꯣ ꯁꯤꯟꯊꯥ ꯀꯧꯋꯦꯌꯦ ꯅꯨꯄꯤ ꯃꯃꯤꯡꯁꯤꯅ ꯑꯗꯨꯗ ꯄꯤꯁꯟꯗꫭꯏ ꯇꯧꯔ ꯀꯥꯟꯗ ꯍ ꯑꫭꯖꯥꯅ ꯐꯥꯕꯅꯦ ꯍꯥꯏꯔꯤꯌꯦ ꯑꯗꯒꯤꯗꯤ ꯄ꯭ꯔ ꯄ꯭ꯔꯤꯟꯁꯤꯄꯥꯜ ꯀꯥꯗ ꯆꯠ ꯍꯜꯂꯦ ꯆꯂꯟꯕ ꯃꯥꯥꯂꯦ ꯆꯠꯍꯜꯂꯒ ꯀꯩ ꯇꯧꯋꯦ ꯍꯥꯏꯔꯤ ꯁ ꯉꯥꯡꯉꯦ ꯍꯥꯏꯔꯤ ꯁꯃꯥ ꯃꯄꯥꯗꯤ ꯍꯥꯏꯗꯣꯛꯄꯤꯗ꯭ꯔ ꯃꯥꯜꯂꯦ
ꯑꯣ ꯍꯣꯏ ꯁꯨꯝ ꯅꯨꯡꯉꯥꯏꯔꯤ ꯕꫭꯅꯦ ꯐꯣꯟ ꯇꯧꯔꯛꯄꯅꯤꯗ
ꯑꯥ ꯑꯣ ꯍꫭ ꯑꯗꯨꯝ ꯊꯦꯡꯅꯖꯦ ꯍꯧꯖꯤꯛ ꯑꯗꯨꯝ ꯑꯩ ꯂꯥꯛꯀꯦ ꯂꯩꯔꯝꯃꯣ ꯅꯣꯏꯗ ꯑꯣ ꯍꯣꯏ ꯇꯃꯦ ꯇ